ꯍꯜꯂꯣ
ꯇꯥꯕ꯭ꯔꯣ ꯅꯣꯛ ꯄ ꯍꯥꯎꯔꯦ
ꯑꯩꯁꯦ ꯅꯪꯒꯤ ꯍꯦꯞꯄꯤꯗꯦꯟ ꯑꯣꯏꯕꯒꯤ ꯑꯣꯏꯔꯝꯃ ꯍꯜꯂꯥꯎꯒ ꯁꯔ ꯑꯦꯗ꯭ꯔꯦꯁꯀ ꯇꯥꯎꯕꯤꯔꯛꯇꯦ ꯍꯦꯛ ꯐꯥꯏꯔꯒ ꯅꯣꯛꯄ ꯍꯥꯎꯔꯦ
ꯅꯨꯡꯉꯥꯏꯔꯤꯕ꯭ꯔꯣ ꯅꯪꯕꯣ
ꯅꯨꯉꯥꯏꯔꯤꯌꯦ
ꯆꯥꯛꯇꯤ ꯆꯥꯔꯕꯣ
ꯆꯥꯛ ꯆꯔꯦ ꯉꯥꯁꯤꯗꯤ
ꯀꯩ ꯏꯟꯁꯥꯡ ꯆꯥꯔꯦ ꯀꯩ ꯆꯥꯗ꯭ꯔꯤꯗ ꯁꯤ ꯅꯃꯥꯟꯅꯕ ꯅꯃꯥꯟꯅꯕ ꯍꯥꯏꯔ ꯑꯃꯗ ꯏꯕꯥꯅꯤ ꯕꫭꯜ ꯏꯕꯥꯅꯤ ꯕꯣꯜ ꯌꯦꯡꯕ ꯅꯍꯥꯟ
ꯏꯃꯥꯟꯅꯕ ꯂꯥꯏꯇꯦ ꯑꯩꯗꯤ
ꯏꯕꯥꯅꯤ ꯕꯣꯜ ꯏꯕꯥꯅꯤ ꯕꯣꯜ ꯌꯦꯡꯕꯗꯣ ꯅꯍꯥꯟ
ꯀꯥꯎꯔꯦꯑ
ꯑ
ꯑꯗꯨꯗꯣ ꯑꯩ ꯅꯠꯇꯦ ꯍꯥꯏꯔꯒ ꯀꯔꯤꯒꯤꯅꯣ
ꯑꯁꯤꯗ ꯋꯥꯔꯤ ꯁꯥꯕꯗꯣ ꯅꯥꯕꯅꯤ ꯑꯗꯨ ꯃꯥꯒꯤ ꯌꯨꯝꯗꯅꯦ
ꯑꯗꯨꯒꯤ ꯅꯨꯄꯤꯗꯨ ꯅꯠꯇꯦ ꯍꯥꯏꯕ ꯑꯩꯗꯤ ꯇꯝꯉꯜꯂꯦ ꯍꯥꯏꯕ
ꯍꯣꯏꯅꯦ ꯍꯣꯏꯅꯦ ꯇꯣꯉꯥꯟꯅ ꯆꯅꯨ ꯑꯩꯁꯨ ꯀꯥꯏ
ꯎꯝ ꯑꯦ
ꯅꯪ ꯇꯣꯉꯥꯟꯗ꯭ꯔꯗꯤ ꯑꯗꯨ ꯅꯨꯄꯤ ꯃꯅꯥꯔꯗꯤ ꯑꯗꯨ ꯅꯨꯄꯤ ꯅꯪ ꯑꯣꯏꯔꯗꯤ ꯑꯩꯒꯤ ꯅꯨꯄꯤ ꯑꯣꯏꯗꯕꯅꯤꯀꯣ
ꯐꯥꯏꯅ ꯑꯗꯨꯅ
ꯑ ꯑꯩꯒꯤ ꯅꯨꯄꯤ ꯑꯣꯏꯒꯗꯕꯅꯤꯀꯣ ꯅꯪ ꯑꯣꯏꯕꯤꯔ ꯗꯤ ꯑꯗꯨ ꯅꯨꯃꯤꯠꯇꯣ ꯌꯥꯔꯦꯀꯣ
ꯅ ꯀꯔꯤ ꯍꯥꯏꯕ꯭ꯔꯣ
ꯑꯗꯨꯟ
ꯅꯪꯒꯤ ꯅꯋꯥ ꯌꯥꯟ ꯇꯥꯔꯦ ꯅꯋꯥ ꯂꯥꯎꯗꯦ ꯑꯩꯒꯤ ꯏꯃꯥꯟ ꯗꯤ ꯅꯪꯉꯣꯟꯗ ꯄꯤꯔꯔꯣꯏ ꯅꯪ ꯋꯥ ꯌꯥꯝ ꯉꯥꯡꯉꯦ ꯅꯨꯄꯥꯒ ꯊꯣꯛꯇꯕ ꯃꯥꯜꯂꯦ ꯅꯪꯁꯦ ꯑꯩ ꯄꯤꯔꯣꯏ ꯑꯩ ꯏꯃꯥꯟꯅꯕꯤ
ꯒ꯭ꯌꯥꯟ ꯇꯥꯗꯕ ꯁꯥꯏꯍꯦ ꯑꯃꯨꯛ
ꯏꯃꯥꯟꯅꯕꯤ
ꯇꯣꯄꯤꯛ ꯇꯣꯄꯤꯛ ꯑꯃꯨꯛ ꯍꯣꯡꯅꯕ ꯇꯧꯅꯨꯍꯦ
ꯏꯃꯥꯟꯅꯕꯤ ꯁꯨꯡ ꯄꯤ ꯄꯤꯔꯣꯏ ꯑꯩ ꯀꯩꯅꯣ ꯅꯪꯕꯨ ꯅꯪ ꯌꯥꯝ ꯋꯥ ꯌꯥꯝ ꯉꯥꯡꯉꯦꯕ ꯅꯨꯄꯥ ꯅꯨꯄꯥ ꯋꯥ ꯌꯥꯝ ꯉꯥꯡꯕꯗ ꯑꯩ ꯄꯤꯔꯔꯣꯏ ꯑꯩꯁꯨ ꯂꯧꯅꯤꯡꯗꯦ
ꯑꯩꯁꯨ ꯂꯧꯅꯤꯡꯉꯦ ꯑꯗꯨ ꯅꯪ ꯑꯣꯏꯕꯒꯤꯅꯦ
ꯍꯣꯏ ꯑꯩ ꯅꯨꯄꯥ ꯑꯩ ꯅꯨꯄꯥ ꯑꯣꯏꯔꯦꯀꯣ ꯑꯩꯒꯤ ꯌꯨꯝꯗ ꯂꯥꯏꯒꯗꯕꯅꯦ
ꯍꯩꯁ
ꯏꯄꯥꯥꯒꯤ ꯌꯨꯝꯅꯦ ꯑꯩꯗꯤ ꯆꯠꯂꯔꯣꯏ ꯑꯩꯅ ꯀꯥꯎꯔꯅꯤ
ꯅꯪꯅ ꯑꯉꯥꯡꯕ ꯑꯩ ꯍꯧꯖꯤꯛ ꯒ꯭ꯌꯥꯟ ꯇꯥꯗꯔ꯭ꯦꯅꯦ
ꯑ ꯐꯥꯒꯤ ꯇꯥꯎꯅꯦꯅ ꯉꯁꯤ ꯀꯔꯤ ꯑꯦꯟꯖꯥꯡ ꯆꯥꯗꯣꯏꯅꯣ
ꯅꯪ ꯏꯃꯥꯟꯅꯕꯅ ꯏꯃꯥꯟꯅꯕꯅ ꯎꯁꯣꯏꯒ ꯀꯩꯅꯣ ꯌꯦꯟ ꯆꯥꯖꯦꯅ ꯀꯧꯔꯛꯄꯀꯣ
ꯀꯔꯤꯔ ꯅꯪꯗꯤ ꯌꯦꯟꯒ ꯅꯨꯡꯇꯤꯒꯤ ꯆꯥꯕ꯭ꯔꯅꯦ ꯅꯪꯗꯤ
ꯑꯩ ꯑꯩ ꯏꯟꯆꯥꯡ ꯂꯧꯅ ꯏꯟꯁꯥꯡ ꯂꯧꯅꯕ ꯆꯠꯂꯦ ꯑꯗꯨꯒ ꯀꯔꯤ ꯏꯟꯁꯥꯡ ꯂꯧꯖꯤꯔꯥ ꯑꯃꯨꯛ ꯈꯜꯂꯅꯤ ꯍꯥꯏꯕꯗꯤ ꯑꯩꯈꯣꯏ ꯂꯩꯀꯥꯏꯗꯁꯨ ꯏꯟꯁꯥꯡ ꯇꯥꯡꯕꯀꯣ ꯌꯦꯟꯅꯦ ꯁꯥꯠ ꯆꯥꯕꯅ ꯍꯦꯟꯅ ꯍꯣꯡꯉꯦꯕ
ꯅꯪꯒꯤ ꯌꯦꯟ ꯃꯅꯝꯒꯅꯤ ꯌꯦꯟꯒꯗꯤ ꯌꯥꯝ ꯆꯥꯏꯌꯦ ꯅꯨꯡꯇꯤꯒꯤ
ꯑꯁ
ꯅꯪ ꯅꯆꯤꯟ ꯊꯤꯕꯔꯥ ꯈꯪꯗꯦ ꯅꯨꯄꯤꯗ ꯅꯪꯒꯤ ꯏꯟꯖꯥꯡ ꯍꯥꯎꯗꯕꯗꯣ ꯍꯥꯏꯅꯤꯡꯗꯕꯒꯤꯔꯥ ꯈꯪꯗꯦ ꯌꯦꯟꯒ ꯑꯗꯨꯝ ꯍꯥꯏꯔꯒ ꯂꯩ ꯊꯥꯖꯗꯦ ꯅꯪꯕꯨ
ꯊꯥꯖꯗ꯭ꯔꯗꯤ ꯏꯕꯥꯅꯤ ꯕꯦꯠꯇꯤꯡ ꯇꯧꯁꯤꯔꯣ
ꯍꯣꯔꯦꯟ ꯕꯣꯜ ꯌꯦꯡꯗꯣꯏꯔꯣ
ꯌꯦꯡꯗꯣꯏꯅꯦ ꯂꯥꯎ ꯌꯦꯡꯃꯤꯟꯅꯁꯦ
ꯍꯣꯏ ꯂꯥꯛꯀꯅꯤ ꯑꯩ ꯈꯨꯟꯒꯤ ꯌꯨꯝꯗ ꯂꯩꯌꯦ ꯌꯦꯡꯕ ꯂꯥꯛꯀꯦ
ꯑꯁꯦꯡꯕ꯭ꯔꯥ ꯅꯣꯏ
ꯁꯦꯡꯕꯅꯦ
ꯃꯥꯗꯤ
ꯍꯣꯏ ꯌꯦꯡꯒꯅꯤ
ꯅꯪ ꯀꯩꯗꯧꯉꯩ ꯀꯩꯗꯧꯉꯩ ꯂꯥꯛꯄ꯭ꯔꯥ
ꯉꯁꯤꯅ
ꯅꯪꯒ ꯉꯁꯤ ꯆꯥꯛ ꯆꯃꯤꯟꯅꯁꯦ ꯀꯥꯎꯋꯦ ꯍꯥꯏꯌꯦ
ꯃꯇꯝꯗꫭ ꯄꯨꯡ ꯀꯌꯥꯗ ꯂꯥꯛꯄꯅꯣ ꯅꯪ ꯅꯪ ꯄꯨꯡ ꯀꯌꯥꯗ ꯂꯥꯛꯄꯅꯣ
ꯀꯥꯎꯕ꯭ꯔꯅ ꯆꯠ ꯆꯥꯛ ꯆꯥꯃꯤꯟꯅꯁꯦꯅ
ꯑꯦ ꯀꯥꯎꯗꯦꯍꯦ
ꯉꯁꯤ ꯅꯠꯇ꯭ꯔꯣ ꯀꯥꯎꯋꯦ ꯍꯥꯏꯕꯗꯣ
ꯄꯨꯡ ꯀꯌꯥꯗꯅꯣ ꯅꯪ ꯂꯥꯛꯄ
ꯑꯂ
ꯎꯝ
ꯑꯌꯨꯛꯇ
ꯅꯪꯁꯦ ꯑꯁ ꯅꯃꯥꯏꯗꯤ ꯌꯥꯝꯅ ꯀ꯭ꯌꯨꯠ ꯇꯧꯋꯦ ꯑꯗꯣ ꯅꯆꯤꯟꯗꯤ ꯌꯥꯝ ꯊꯤꯌꯦꯗ ꯅꯪꯁꯦ
ꯑꯩ ꯉꯁꯥꯏꯒꯤꯗꯣ ꯁꯤꯅꯥꯝꯗ ꯂꯩꯕꯒꯤꯅꯦ ꯁꯤꯅꯥꯝꯗ ꯑꯌꯨꯛꯇꯗꯤ ꯂꯥꯛꯑꯦ ꯑꯗꯨꯒ ꯉꯁꯤꯗꯤ ꯑꯩꯒꯤ ꯏꯃꯥꯈꯣꯟꯒꯤ ꯌꯨꯝꯗ ꯂꯥꯛꯌꯦꯦ
ꯍꯣꯏꯅꯦ ꯑꯗꯣ ꯅꯪ ꯃꯥꯒꯤ ꯃꯥꯒꯤ ꯌꯨꯝꯗ ꯄꯨꯡ ꯄꯨꯡ ꯍꯣꯏꯅꯦ ꯄꯨꯡ ꯀꯌꯥꯗ ꯂꯥꯛꯄꯅꯣ ꯃꯥꯒꯤ ꯌꯨꯝꯗ
ꯀ ꯄꯨꯡ ꯄꯨꯡ ꯌꯦꯡꯗꯣꯏꯔꯣ ꯃꯤꯒꯤ ꯌꯨꯝ ꯂꯥꯛꯄꯁꯦ ꯑꯗꯨꯝ ꯄꯨꯡ ꯌꯦꯡꯉꯒ ꯆꯠꯇꯣꯏꯔꯣꯅꯦ
ꯍꯥꯏꯐꯦꯠ ꯈꯥꯡꯉꯝꯒꯅꯤꯅ ꯃꯝꯔꯤꯉꯩꯗ ꯂꯥꯛꯄ꯭ꯔꯥ ꯅꯠꯇ ꯅꯠꯇ꯭ꯔꯒ ꯃꯝꯗ꯭ꯔꯤꯉꯩꯗ
ꯃꯥꯝꯕ ꯀꯥꯟꯗ ꯂꯥꯛꯑꯦ
ꯑ ꯅꯪꯁꯦ ꯅꯁꯛꯇꯤ ꯌꯥꯝ ꯊꯤꯌꯦꯅꯦ
ꯐꯥꯔꯅꯤ ꯐꯥꯔꯅꯦꯁꯤ ꯍꯥꯏꯔꯗꯤ
ꯃꯣꯏꯒꯤ ꯌꯨꯝꯗ ꯆꯠꯄ ꯑꯩ ꯀꯨꯏꯗ꯭ꯔꯦꯕ
ꯍ ꯑꯗꯨ ꯐꯩꯅꯦ ꯑꯩ ꯂꯥꯏꯔꯤꯛꯇ꯭ꯔꯤ ꯀꯥꯟꯗ ꯅꯣꯏ ꯃꯄꯥꯟꯗ ꯊꯣꯛꯄ ꯀꯥꯟꯗ ꯌꯧꯔꯝꯕꯁꯨ ꯌꯥꯏꯅ ꯑꯗꯨꯗꯤ
ꯍꯥꯏꯅꯦ ꯍꯥꯏꯅꯦ ꯍꯥꯏꯅꯤ ꯑꯗꯨ ꯑꯩ ꯔꯝꯒꯅꯤ ꯑ ꯁ꯭ꯋꯥꯏꯗ ꯑꯩ ꯑꯩ ꯌꯥꯝ ꯑꯩ ꯊꯥꯖꯒꯦꯒ ꯑꯩ ꯌꯥꯝ ꯊꯥꯖꯩꯌꯦ ꯑꯩ ꯊꯥꯖꯩꯌꯦ ꯍꯣꯏꯅꯦ ꯍꯣꯏꯅꯦ ꯑꯁ ꯍꯣꯏꯅꯦ
ꯅꯪꯁꯨ ꯅꯪꯒꯤ ꯃꯤꯡ ꯃꯤꯡ ꯑꯃ ꯅꯥꯔꯦꯗ ꯅꯪꯁꯨ ꯋꯥꯍꯩ ꯌꯥꯝ ꯉꯥꯡꯉꯦ
ꯍꯁ ꯑꯩꯅ ꯍꯥꯏꯗ꯭ꯔꯣ ꯑꯃꯔꯛ ꯑꯩ ꯋꯥꯔꯤ ꯁꯥ ꯁꯥꯕꯤ ꯁꯥꯈ꯭ꯔꯕ ꯃꯤꯗꯨꯗꯤ ꯑꯗꯨꯃꯥꯏꯅ ꯇꯧꯒꯅꯤ ꯍꯥꯏꯅ
ꯎꯝ ꯉꯁꯤꯗꯤ ꯀ ꯀꯩ ꯆꯠꯄꯅꯣ ꯀꯥꯏꯗ
ꯅꯪꯁꯦ ꯑꯩꯒꯤ ꯊꯃꯣꯏꯒꯤ ꯍꯤꯗꯥꯛꯅꯦꯕ ꯑꯩ ꯅꯨꯡꯁꯤ ꯍꯤꯗꯥꯛꯇꯣ ꯈꯪꯕ꯭ꯔꯥ
ꯅꯪꯒꯤ ꯅ ꯅꯕꯥꯥꯟꯅꯕꯗꯣ ꯀ꯭ꯔꯤꯟ ꯇꯧꯔꯒ ꯂꯩꯔꯝꯒꯅꯤ ꯍꯧꯖꯤꯛ
ꯅꯨꯡꯁꯤ ꯍꯤꯗꯥꯛꯇꯣ ꯈꯪꯕ꯭ꯔꯥ ꯀꯩꯅꯣ ꯆꯥꯒꯨꯝꯕꯗ ꯊꯥꯛ ꯍꯥꯞꯄꯒ
ꯈꯪꯉꯦ ꯑꯩꯗꯤ ꯅꯨꯄꯥ ꯅꯨꯄꯥ ꯅꯨꯄꯥꯁꯤꯡꯗꯣ ꯑꯩ ꯊꯥꯖꯂꯦ ꯑꯩꯗꯤ ꯅꯨꯄꯥ ꯀꯅꯥꯗꯦ ꯑꯩꯉꯣꯟꯗꯗꯤ ꯅꯨꯄꯥ
ꯀꯔꯤꯒꯤ ꯔꯗꯨꯄꯥꯥꯏ ꯌꯥꯎꯗꯗꯤ ꯅꯪ ꯅꯨꯨꯄꯥ ꯌꯥꯎꯗ꯭ꯔꯗꯤ ꯅꯪ ꯀꯨꯏꯔꯔꯣꯏ ꯉꯟꯅ ꯁꯤꯔꯅꯤ ꯅꯪ
ꯁꯤꯔꯣꯏ ꯅꯨꯄꯥ ꯀꯅꯥꯗ ꯑꯩꯉꯣꯟꯗꯗꯤ ꯅꯨꯄꯥꯁꯤꯡꯗꯤ ꯅꯨꯄꯤꯕꯨ ꯀꯞꯍꯟꯕ ꯑꯗꯨ ꯈꯛꯇꯅꯤ ꯅꯨꯄꯥꯁꯤ ꯐꯠꯇꯦ ꯊꯖꯕꯁꯨ ꯌꯥꯗꯦ
ꯅꯨꯄꯥ ꯐꯠꯇꯦ ꯍꯥꯏꯔꯗꯤ ꯅꯪꯒꯤ ꯄꯥꯕꯨꯡꯁꯨ ꯌꯥꯝ ꯊꯤꯕ ꯑꯣꯏꯔꯝꯒꯅꯤ ꯑꯗꯨꯗꯤ
ꯐꯔꯦ ꯅꯨꯄꯥ ꯃꯌꯥꯝꯁ ꯃꯌꯥꯝ ꯄꯔꯁꯟ ꯌꯥꯝꯃꯦꯗ ꯐꯠꯇꯕꯁꯦ
ꯅꯪꯁꯦ ꯀꯔꯤꯒꯤꯅꯣ ꯑꯗꯨꯝ ꯕ꯭ꯂꯦꯝ ꯇꯧꯏꯗꯣ ꯅꯪꯒꯤ ꯑꯦꯛꯁꯅ ꯅꯪꯕꯨ ꯊꯥꯗꯣꯛꯄꯤꯔꯝꯕ꯭ꯔꯥ ꯍꯥ
ꯀꯨꯝꯕ ꯍꯥꯏꯗꯤ ꯂꯩꯇꯦ ꯅꯨꯄꯥꯗꯨ ꯆꯥꯡꯗꯦ ꯍꯥꯏꯗꯤ
ꯍꯁ ꯀꯔꯤꯒꯤ ꯃꯁꯛ ꯌꯥꯝ ꯐꯖꯔꯒ ꯑ ꯑꯗꯣ ꯅꯪꯒꯤ ꯅꯪꯁꯨ ꯅꯁꯛꯇꯛꯇꯤ ꯌꯥꯝ ꯐꯖꯩ ꯑꯗꯨ ꯅꯪꯒꯤ ꯃꯀꯣꯛ ꯌꯥꯎꯗꯅꯦ
ꯅꯪꯒꯤ ꯋꯥ ꯌꯥꯟ ꯇꯥꯗꯦ ꯑꯁ ꯇꯣꯄꯤꯛ ꯑꯃ ꯐꯥꯎꯗꯣꯔꯣ
ꯗꯥꯏꯅꯥꯕꯨ ꯗꯥꯏꯅꯥꯗ ꯍꯥꯏꯍꯜꯂꯒꯦ ꯅꯪꯕꯨ ꯄꯦꯛꯀꯤꯛ ꯍꯥꯟꯅ ꯆꯥꯡꯅ ꯆꯥꯡꯔꯒ ꯇ ꯄꯤꯕꯤꯌꯣ ꯅ ꯅꯥꯡꯕ
ꯇꯥꯏꯅꯥꯗꯤ ꯑꯩꯉꯣꯟꯗ ꯀꯤꯕꯅꯦ
ꯀꯤꯗꯦꯍꯦ
ꯀ
ꯈꯪꯗꯦ ꯀꯤꯔꯣꯏ ꯀꯔꯤꯒꯤ ꯀꯤꯗꯕ ꯅꯪꯒꯤꯦ ꯁꯥꯁꯨ ꯅꯠꯇꯅ ꯃꯤꯕꯨ
ꯅꯣꯏꯁꯤ
ꯄ
ꯄꯤꯛꯄꯗꯤ ꯄꯤꯛꯄ ꯊꯩꯍꯧꯗꯤ ꯀꯥꯞꯄ
ꯑꯁꯤꯗꯒꯤ ꯅꯣꯏ ꯑꯩꯈꯣꯏ ꯌꯥꯝ ꯄꯨꯜꯂꯗꯤꯀꯣ ꯁꯤꯗꯒꯤ ꯍꯦꯜꯂꯒꯗꯤ ꯂꯧꯕꯤ ꯀꯥꯞꯀꯅꯤ ꯁꯤꯗꯤ ꯑꯍꯥꯎ ꯑꯍꯥꯎꯕꯅꯦꯗ
ꯑꯩꯈꯣꯏꯗꯤ ꯀꯥꯞꯄ ꯍꯩꯇꯦꯗ ꯀꯩꯗꯤ ꯆꯥꯄ ꯍꯥꯏꯥꯏꯇꯦ ꯏ ꯀꯑꯦ ꯅ ꯏꯕꯨꯣ ꯗꯩꯂꯥꯎ ꯐꯥꯝꯃꯟꯕꯒꯤ ꯂꯩꯂꯥꯎ ꯀꯥꯝꯃꯟꯕꯒꯤ
ꯑꯁꯤ ꯁꯤꯗꯩ ꯂꯡ ꯀꯥꯞꯇꯦ ꯍꯥꯏꯔꯗꯤꯀꯣ ꯅꯪ ꯀꯥꯞ ꯄꯍꯥꯔꯗꯤ ꯑꯁ ꯌꯥꯝ ꯉꯥꯔꯒ ꯌꯦꯡꯒꯅꯤ
ꯑꯁꯤꯗꯒꯤ ꯍꯦꯜꯂꯗꯤ ꯑꯁꯤꯗꯒꯤ ꯍꯦꯜꯂꯗꯤ ꯑꯩꯗꯤ ꯋꯥ ꯈꯨꯝꯅꯤꯡ ꯉꯥꯏ ꯂꯩꯔꯣꯏ
ꯑꯔꯦꯅꯦ ꯐꯔꯅꯦ
ꯎꯝ ꯍꯟ ꯃꯥ ꯑ ꯏꯃꯥꯟꯅꯕꯗ ꯑꯩ ꯅꯝꯕꯔ ꯄꯤꯕꯅꯦꯕ ꯑꯗꯨꯛ ꯈ꯭ꯋꯥꯟꯒ ꯃꯣꯏ ꯅꯝꯕꯔꯗꯣ
ꯁꯅꯥ ꯑ
ꯋꯥꯔꯤ ꯁꯥꯟꯅꯕ ꯑꯩꯅ ꯄꯤꯔꯒ
ꯃꯥꯅꯦ ꯑꯩꯅ ꯄꯤꯔꯒ ꯑꯩꯉꯣꯟꯗ ꯋꯥꯔꯤ ꯑꯃꯐ ꯑꯃꯨꯛ ꯁꯥꯗ꯭ꯔꯦ ꯑꯗꯨꯒ ꯑꯗꯨ ꯅꯨꯄꯤꯁꯨ ꯑꯗꯨ ꯅꯨꯄꯤꯁꯨ ꯑꯩꯉꯣꯟꯗ ꯁꯥꯅꯤꯡꯗꯕ ꯑꯩ ꯅꯨꯡꯉꯥꯏꯇꯔ ꯇꯀꯥ
ꯑꯩꯒꯤꯁꯨ ꯅꯝꯕꯔ ꯅꯝꯕꯔ ꯄꯤꯕꯤꯌꯣ ꯅꯨꯄꯥꯒꯤ ꯄꯤꯨ ꯅꯨꯄꯤꯒꯤ ꯄꯤꯌꯨ
ꯑꯩ ꯑꯩ ꯅꯨꯄꯤ ꯈꯪꯅꯗꯦ
ꯅꯆꯤꯟ ꯊꯤꯕ ꯑꯁꯦꯡꯕ ꯅꯝꯕꯔ ꯅꯝꯕꯔ ꯄꯤꯌꯣ꯫
ꯅꯪꯁꯨ ꯅꯨꯄꯤ ꯑꯣꯏꯕꯤꯕ꯭ꯔꯣ?
ꯅꯨꯄꯥꯅꯦ ꯑꯩ ꯑꯩꯗꯤ ꯇ꯭ꯔꯥꯟꯖꯦꯟꯗꯔꯅꯤ꯫
ꯐꯔꯦ- ꯐꯔꯦ ꯑꯗꯨ ꯑꯣꯏꯔꯗꯤ ꯑꯗꯨꯅ ꯐꯩ꯫
ꯅꯣꯏꯗꯤ ꯀꯔꯝ ꯀꯥꯟꯗ ꯆꯥꯛꯀ ꯆꯥꯗꯣꯏꯅꯣꯅꯦ?
ꯉꯥꯛꯇꯪ ꯂꯩꯔꯒ ꯆꯥꯗꯣꯏꯅꯤ ꯏꯕꯥꯅꯤꯁꯦ ꯏꯕꯥꯅꯤꯁꯦ ꯀꯣꯜꯕꯨ ꯇꯧꯔꯗꯤ ꯑꯗꯨꯝ ꯈꯟꯅꯒꯦ ꯇꯧꯋꯤꯅꯦ ꯑꯁ ꯅꯪꯁꯨ ꯃꯆꯤꯟ ꯀꯟꯃꯟꯕꯒꯤꯀꯣ
ꯎꯝ
ꯐꯖꯅ ꯋꯥꯔꯤ ꯁꯥꯕꯅꯦ ꯈꯟꯅꯟꯅꯅꯤꯡꯉꯥꯏ ꯇꯧꯕꯗꯨꯅꯦ
ꯀꯅꯥ ꯈꯠꯅꯩ ꯍꯧꯖꯤꯛ ꯅꯪ ꯅꯥꯕ꯭ꯔꯅꯦ ꯑꯩꯗꯤ ꯈ ꯅꯥꯗꯦ
ꯅꯪ ꯄꯨ ꯃꯕꯨꯛ ꯊꯥꯜꯂꯦ ꯍꯥꯏꯕ ꯅꯨꯄꯤꯗꯨꯗꯤ ꯋꯥꯔꯤ ꯁꯥꯥꯟꯅꯗ꯭ꯔꯕꯣ?
ꯍꯟꯗꯛꯇꯤ ꯑꯩꯒꯤ ꯋꯥꯈꯜ ꯑꯩꯒꯤ ꯋꯥꯈꯜꯁꯦ ꯑꯃꯨꯛ ꯍꯣꯡꯉꯦꯕ ꯅꯪꯁꯦ ꯍꯤꯗꯥꯛꯅꯦ
ꯑꯁ ꯅꯪꯁꯦ ꯇꯜꯂꯦꯗꯥ!
ꯍꯦꯄꯤꯗꯦꯟꯠꯅꯦ ꯑꯩ ꯉꯁꯥꯏ ꯌꯥꯝ ꯁꯥꯎꯕꯅꯦꯕꯥ ꯑꯁꯦ ꯍꯧꯖꯤꯛ ꯑꯩ ꯅꯪꯕꯨ ꯋꯥꯔꯤ ꯁꯥꯕꯒꯤ ꯑꯃꯨꯛ
ꯅꯪꯒꯤ ꯅꯨꯄꯤꯗ ꯍꯥꯏꯗꯣꯛꯀꯦ
ꯍꯣꯏꯅꯦ ꯍꯥꯏꯕꯤꯌꯣ - ꯍꯥꯏꯕꯤꯌꯣ꯫
ꯅꯪꯒꯤ ꯅꯨꯄꯤꯒ ꯈꯪꯅꯩꯌꯦ ꯑꯈꯣꯏ꯫
ꯍꯣꯏꯅꯦ ꯍꯥꯏꯕꯤꯌꯣ - ꯍꯥꯏꯕꯤꯌꯣ꯫
ꯍꯥꯏꯕꯤꯔꯛꯀꯦ
ꯅꯪꯅ ꯍꯥꯏ ꯅꯪꯅ ꯍꯥꯏꯗ꯭ꯔꯤꯉꯩꯗ ꯑꯩ ꯍꯥꯟꯅ ꯍꯥꯏ ꯍꯥꯏꯕꯤꯔꯒꯦ꯫
ꯑꯩ ꯍꯧꯖꯤꯛ ꯍꯥꯏꯕꯅꯦ ꯃꯦꯁꯦꯖ ꯊꯥꯕꯅꯦ꯫
ꯅꯝꯕꯔ ꯑꯩ ꯅꯝꯕꯔ ꯊꯥꯔꯛꯀꯦ ꯀꯣ꯫